ꯇꯥꯕ꯭ꯔꯣ ꯍꯣꯏ ꯍꯣꯏ ꯇꯥꯕ꯭ꯔꯣ ꯅꯪꯗꯦ ꯑꯣ ꯑꯩꯁꯨ ꯇꯥꯏꯌꯦ ꯆꯞ ꯆꯥꯔꯕꯣ ꯆꯞ ꯆꯥꯔꯦ ꯅꯪꯗꯤ ꯆꯥꯔꯦ ꯆꯥꯔꯦ ꯀꯔꯤ ꯏꯟꯁꯪ ꯆꯥꯕ꯭ꯔꯣ
ꯑ ꯑꯩꯈꯣꯏꯁꯦ
ꯎꯝ ꯀꯩꯕ ꯀꯥꯎꯈ꯭ꯔꯦꯅꯦ ꯑꯂꯨꯅꯦ ꯀꯩꯒꯤ ꯅꯣꯛꯄ꯭ꯔꯣ ꯅꯪ
ꯑꯆꯥ ꯀꯃꯥꯏꯅ ꯏꯟꯁꯥꯡ ꯀꯥꯎꯕ꯭ꯔꯣꯅꯦ ꯎꯝ ꯑꯣꯄꯦꯅꯤꯡ ꯁ꯭ꯔꯤꯃꯣꯅꯤꯁꯤ ꯅꯨꯡꯉꯥꯏꯔꯣꯏꯗꯧꯔꯤꯗ
ꯑ
ꯑꯠꯁꯥꯁꯥ ꯌꯦꯟꯁꯥꯡꯗꯣ ꯍꯥꯏꯔꯛꯎꯅꯦ ꯑꯃꯨꯛꯀ ꯌꯦꯟꯁꯥꯡꯗꯣ ꯐꯖꯅ ꯇꯥꯍꯧꯗ꯭ꯔꯦ
ꯌꯦꯝꯗꯦꯝꯒ ꯑꯂꯨꯒ ꯑꯗꯨꯒ ꯃꯪꯒꯟꯗꯣ ꯀꯥꯡꯁꯣꯏ ꯆꯥꯏ ꯃꯣꯏꯗꯤ
ꯅꯣꯏꯗꯤ
ꯑꯩꯗꯤ ꯉꯁꯥꯏꯗꯣ ꯀꯩꯅꯣ ꯉꯥꯍꯩ ꯂꯩꯕ ꯑꯗꯨ ꯊꯣꯡꯉꯒ ꯆꯥꯔꯦ ꯎꯝ ꯍꯣꯏ ꯑꯗꯨꯝ ꯆꯥꯛ ꯄ꯭ꯂꯦꯠ ꯃꯔꯤꯒꯨꯝꯕ ꯆꯥꯔꯦ
ꯑꯦ ꯌꯥꯝꯗꯦꯍꯦ ꯑꯗꯨꯗꯤ
ꯉꯁꯥꯏ ꯀꯅꯥꯅ꯭ꯔꯣ ꯈꯪꯗꯦꯅꯦ ꯃꯤ ꯑꯃꯥꯅ ꯆꯥꯛ ꯄ꯭ꯂꯦꯠ ꯀꯌꯥ ꯆꯥꯕ꯭ꯔꯣꯅ ꯍꯪꯪꯂꯛꯄ
ꯑꯣ ꯑꯣ ꯑꯁ ꯌꯥꯏꯅꯦ
ꯃꯥꯕꯨꯗꯤ ꯃꯥꯕꯨꯗꯤ ꯆꯤꯡꯗꯣꯟ ꯑꯃ ꯆꯥꯏꯅ ꯍꯥꯏꯔꯝꯃꯦ ꯑꯗꯨ
ꯑꯣꯑꯣ ꯑꯍꯝ ꯍꯧꯖꯤꯛꯇꯤ ꯀꯩꯗꯧꯕ꯭ꯔꯣ ꯑꯁ ꯌꯥꯝ ꯅꯨꯡꯉꯥꯏꯔꯤꯅꯦ
ꯆ ꯀꯩꯀꯩ ꯍꯣꯠꯅꯔꯤꯒꯦ
ꯀꯩꯅꯣꯅ ꯑꯗꯨꯝ ꯅꯣꯛꯄꯒꯤ
ꯍꯣꯏ ꯍꯣꯏ ꯀ꯭ꯔꯤ ꯀ꯭ꯔꯤ ꯍꯣꯠꯅ ꯀꯩ ꯀꯩ ꯍꯣꯠꯅꯔꯤꯒꯦ ꯍꯟꯗꯛꯇꯤ
ꯀꯣꯂꯦꯖ ꯂꯣꯏꯔꯒ ꯑꯗꯨꯝ ꯂꯩꯌꯦ
ꯌꯥꯏ ꯌꯥꯏ
ꯌꯥꯝ ꯁꯥꯏꯌꯦ ꯒꯔꯤꯔꯣ
ꯕ꯭ꯂꯦꯡꯀꯦꯠ ꯏꯟꯗꯅ ꯂꯩꯕꯅꯦ ꯑꯁ ꯌꯥꯗ꯭ꯔꯦ ꯁꯤꯗꯤ
ꯋꯥꯔꯜ ꯀꯞꯇ ꯋꯥꯔꯜ ꯀꯞꯇꯤ ꯀꯅꯥꯒꯤ ꯁꯞꯄꯣꯔꯠꯇ꯭ꯔꯣ ꯔꯣꯅꯥꯜꯗꯣ
ꯀꯔꯤ ꯍꯥꯏꯕ ꯃꯥꯅ ꯀꯩ ꯍꯥꯏꯕ ꯁꯨ ꯍꯥꯏꯕ꯭ꯔ ꯀꯔꯤꯔꯥ
ꯑꯠꯁꯥ ꯑꯩꯁꯨ ꯀꯩꯅꯣꯒꯤ ꯃꯦꯁꯤꯒꯤ ꯑꯩꯗꯤ ꯃꯦꯁꯤꯒꯤ ꯁꯞꯄꯣꯔꯠꯅꯦ ꯑꯥꯔ ꯖ‌ꯦꯟꯇꯤꯅꯥꯒꯤ ꯍꯥ ꯍ‌ꯩꯍꯥ
ꯍꯥ
ꯀꯥꯔ‌ꯦꯗꯅ ꯃꯣꯏꯗꯤ ꯀꯥꯔꯦ ꯀꯥꯔꯦ ꯑꯔꯖ‌ꯦꯟ ꯇꯤꯅꯥꯗꯤ ꯑꯩ ꯃꯔꯨꯞ ꯍꯣꯏ ꯎꯝ ꯑꯩꯒꯤ ꯃꯔꯨꯞ ꯅꯨꯄꯥ ꯑꯃ ꯂꯩꯌ‌ꯦꯕ ꯃꯥꯅ ꯑꯩꯒꯤ ꯌꯦꯠꯄꯗ ꯌꯥꯗ꯭ꯔꯦ ꯌꯦꯠꯄꯗ ꯌꯥꯗ꯭ꯔꯦ
ꯑꯦ ꯅꯪꯁꯨꯨ ꯉꯝꯅꯕ ꯌꯦꯠꯂꯣꯍꯦ
ꯑꯁ ꯑꯃꯨꯛꯀ ꯉꯝꯗ꯭ꯔꯗꯤ ꯎꯄꯥꯏ ꯂꯩꯇꯦꯅ‌ꯦꯍꯦ ꯄꯣꯔꯇꯨꯒꯜꯗꯣ ꯑꯗꯨꯗꯤ ꯌꯦꯠꯐꯝ ꯂꯩꯇ꯭ꯔꯦꯅꯦ
ꯑꯥꯔꯖꯦꯟꯇꯤꯅꯥ ꯉꯁꯤ ꯊꯣꯛꯇ‌ꯣꯔ ꯃ‌ꯦꯁꯤ ꯁꯞꯄꯣꯔꯠ ꯇꯧꯋꯦ ꯍꯥꯏꯕꯗꯣ ꯎꯝ ꯍꯣꯏ ꯉꯁꯤꯗꯤ ꯊꯣꯛꯇ‌ꯦ
ꯎꯝ ꯅꯪꯗꯤꯀꯩ ꯀꯩ ꯍꯣꯠꯅꯔꯤꯒ‌ꯦ
ꯑꯩ ꯑꯥ ꯀꯩꯅꯣ ꯀꯄꯨꯇꯥꯒꯨꯝꯕ ꯈꯣꯏꯔꯤꯌꯦ ꯂꯧꯗ ꯍꯟꯗꯛꯇꯤ ꯂꯧ ꯎꯕ ꯂꯧ ꯃꯇꯝꯅꯤꯅꯀꯣ ꯍꯟꯗꯛꯇꯤ ꯌꯥꯝ ꯐꯩꯅ‌ꯦ ꯅꯣꯏꯗꯤ ꯂꯧ ꯎꯗ꯭ꯔꯣ
ꯑꯩꯁꯨ
ꯂꯧ ꯅꯨꯇꯤꯒꯤ ꯆꯠꯂ‌ꯦ
ꯑꯣ ꯀꯩꯅꯣ ꯊꯥꯕ ꯍꯧꯔꯕꯣ ꯍꯧꯖꯤꯛꯇꯤ ꯊꯥꯕ ꯌꯧꯔꯝꯗꯥꯏ ꯃꯇꯝ ꯃꯇꯝ ꯌꯧꯔꯕꯅꯤꯅ
ꯊꯥꯕ ꯍꯧꯔ‌ꯦ ꯑꯩ ꯌꯥꯝ ꯍꯩꯕꯅꯦ ꯑ ꯅꯣꯏꯗꯤ ꯍꯧꯔꯕꯣ
ꯑꯁ ꯑꯩꯗꯤ ꯈꯪꯗ꯭ꯔꯦ ꯑꯩꯈꯣꯏꯗꯤ ꯌꯦꯡꯁꯤꯟꯗ꯭ꯔꯦ ꯑꯗꯨꯕꯨ ꯑꯩ ꯑꯗꯨꯝ ꯀꯝꯄꯨꯇꯥ ꯈꯣꯏꯔ ꯆꯠꯂ ꯂꯩꯕꯅꯤꯅꯀꯣ
ꯑꯣ ꯑꯣ ꯑꯗꯨꯗꯤ ꯌꯥꯝ ꯊꯧꯕ ꯍꯩꯔꯝꯒꯅꯤ ꯅꯪ
ꯑꯁ ꯍꯥꯔꯨꯅꯨ ꯑꯩ ꯍꯣꯔꯦꯟ ꯚꯤꯗꯤꯑꯣ ꯊꯥꯔꯛꯄꯤꯒꯦ ꯑꯩꯒꯤ ꯊꯧꯕꯒꯦ
ꯎꯝ ꯌꯥꯝ ꯐꯖꯔꯝꯒꯗꯕ ꯃꯥꯜꯂꯦꯀꯣ
ꯎꯝ ꯑꯁ ꯀꯗꯥꯏ ꯅꯨꯄꯤꯅ ꯆꯥꯛꯂꯤꯝꯅ‌ꯦ ꯑꯩ ꯀꯕꯨꯇꯥ ꯊꯧꯔ ꯊꯣꯛꯄꯁꯦ
ꯑꯁ ꯌ‌ꯦꯡꯅꯤꯡꯈ꯭ꯔ‌ꯦꯗ ꯀꯥꯕꯨꯗꯤ ꯊꯧꯕ ꯃꯤꯁ‌ꯦ
ꯐꯨꯔꯤꯠ ꯍꯥꯞꯇꯕꯤꯗ ꯍꯥꯄꯦꯟ ꯑꯃ ꯍꯥꯞꯄꯒ ꯀ ꯀꯗꯥꯏ ꯍꯥꯄꯦꯟꯅ‌ꯣꯍ‌ꯦ ꯀꯩꯅꯣ ꯃꯅꯨꯡꯒꯤ ꯀꯩꯅꯣꯗꯨ ꯉꯛꯇ ꯍꯥꯞꯂ ꯑꯗꯨꯝ ꯆꯠꯂꯤꯕꯅꯦ
ꯑꯁ ꯑꯗꯨꯗꯤ ꯐꯖ ꯃꯟꯗ‌ꯦꯍ‌ꯦ ꯎꯝ
ꯅꯆꯤꯟ ꯅꯅꯥꯎ ꯀꯌꯥ ꯁꯨꯕꯔꯣ ꯍꯥꯏꯔꯣꯏ
ꯎꯝ ꯍꯥꯏꯗꯤ ꯌꯥꯗꯕ꯭ꯔꯣ ꯑꯉꯥꯡ ꯌꯥꯝꯕꯒꯤ
ꯍꯍ ꯅꯪꯗꯤ ꯃꯦꯀꯞ ꯄꯥꯝꯕ ꯄꯥꯝꯗ꯭ꯔꯣ
ꯑꯁ ꯑꯩꯗꯤ ꯂꯣꯏꯅ ꯂꯣꯏꯈ꯭ꯔꯦꯗ
ꯑꯠꯆꯥ ꯍꯨꯃꯥꯡ ꯊꯣꯛ ꯊꯣꯛꯂꯗꯤ ꯑꯗꯨꯝ ꯃꯦꯀꯞ ꯌꯥꯕ꯭ꯔꯣ ꯃꯦꯀꯞ ꯇꯧꯕ꯭ꯔꯥ
ꯑ ꯌꯥꯗ꯭ꯔꯅꯤ ꯑꯃꯨꯛ ꯇꯩꯊꯣꯛꯑꯒ ꯇꯩꯕ ꯇꯥꯕꯅꯤ
ꯁꯥꯌꯦ ꯀꯣ
ꯑꯩꯍ ꯁꯥꯔꯗꯤ ꯃꯦꯀꯞ ꯃꯥꯡꯉꯦꯅ ꯍꯥꯏꯅꯦ ꯅꯣꯡꯃ ꯃꯤ ꯑꯃꯅ ꯑꯩꯕꯨ
ꯎꯝꯝ
ꯎꯝ
ꯑꯩꯁꯨ ꯑꯩꯁꯨ ꯍꯧꯖꯤꯛ ꯃꯦꯀꯞ ꯇꯧꯔꯤ
ꯃꯥ ꯎꯇꯥꯔꯦ ꯃꯥꯥꯡ ꯎꯇꯥꯔꯦ ꯃꯦꯀꯞ
ꯎꯝꯣꯔꯦꯟ
ꯕ ꯑ
ꯋꯥꯌꯦ ꯇ ꯀꯣ
ꯑꯗꯨ ꯀꯩꯀꯩ ꯍꯣꯠꯅꯔꯤꯒꯦ ꯍꯟꯗꯛ ꯅꯠꯇꯦ ꯅꯪ ꯉꯁꯥꯏ ꯐꯖꯅ ꯍꯥꯏꯍꯧꯗ꯭ꯔꯦꯕ
ꯑꯣ
ꯑꯩꯗꯤ ꯑꯗꯨꯝ ꯂꯩꯗ ꯀ꯭ꯂꯥꯁ ꯐꯥꯏꯚ ꯐꯥꯎ ꯀꯥꯒ
ꯀ꯭ꯂ ꯀ꯭ꯂꯥꯁ ꯐꯥꯏꯚ ꯐꯥꯎ ꯉꯇ ꯇꯝꯃꯦ ꯑꯩꯈꯣꯏꯗꯤ ꯑ ꯅꯪꯗꯤ ꯀ ꯀ꯭ꯂ꯭ꯂꯥꯁ ꯀꯌꯥꯎꯞꯥꯎꯇꯥꯥꯟ꯭ꯔꯣ
ꯀꯄꯨꯇꯔ ꯊꯕꯨꯗꯤ ꯀ ꯀ꯭ꯂꯥꯁ ꯀꯌꯥꯃꯣ ꯇꯝꯅꯣ ꯃꯥꯥꯟꯕꯣ ꯆꯁ
ꯎꯝ ꯎꯝ ꯎꯝ ꯑ ꯆꯥꯏꯀꯣ
ꯑꯗꯨꯝ ꯈꯜꯂꯣꯅꯦ ꯑꯩ ꯀ꯭ꯂꯥꯁ ꯇꯨꯗ ꯏꯃꯥꯅ ꯇꯣꯛꯈ꯭ꯔꯣ ꯍꯥꯏꯅ ꯇꯣꯛꯂꯒ ꯀꯕꯨꯨꯇꯥ ꯊꯧꯕ ꯍꯧꯔꯝꯃꯦ ꯑꯗꯨꯗꯒꯤ ꯅꯆꯥꯥꯗꯤ ꯐꯨꯖꯔꯝꯃꯅꯤꯌꯦ
ꯎꯝ ꯄꯣꯠ ꯃꯁꯥꯗꯣ ꯌꯥꯝ ꯃꯁꯛ ꯉꯥꯛꯇ ꯑꯣꯏꯔꯝꯃꯅꯤꯅꯦ
ꯑꯁ ꯑꯣꯏꯔꯦ ꯑꯣꯏꯔꯦ
ꯏꯀꯣ ꯍꯧꯖꯤ ꯍꯧꯗꯤ ꯀꯅꯥ ꯀꯅꯥ ꯂꯩ ꯂ
ꯑꯩ ꯅꯨꯄꯤꯒ ꯂꯩꯔꯦ ꯑꯉꯥꯡ ꯃꯔꯤꯒꯨꯝꯕ ꯁꯨꯔꯦ ꯅꯨꯄꯤ ꯑꯅꯤ ꯅꯨꯄꯥ ꯑꯃ ꯑꯗꯨꯒ ꯍꯣꯏ ꯅꯪ ꯅꯪꯗꯤ ꯌꯨꯝ ꯄꯥꯜꯂꯕꯣ ꯅꯪꯗꯤ ꯌꯨꯝ ꯄꯥꯜꯂꯕꯣ ꯑ ꯌꯥꯝꯌꯥꯝꯗꯅꯀꯣ ꯗ ꯑꯗꯨꯝ ꯌꯥꯌꯥꯏꯗ ꯏꯃꯨꯡ ꯆꯥꯎꯕ ꯍꯥꯏꯕꯁꯨ ꯅꯨꯡꯉꯥꯏꯕ ꯃꯥꯜꯅꯦ ꯎꯝ ꯎꯝ ꯎꯝ ꯏꯃꯨꯡ ꯆꯥꯎꯔꯗꯤ ꯌꯥꯔꯦꯗ
ꯑꯗꯣ ꯅꯪ ꯅꯨꯄꯤꯗꯤ ꯇꯨꯝꯈ꯭ꯔꯕ꯭ꯔꯣ
ꯃꯥꯁꯨ ꯇꯥꯔꯤꯌꯦ ꯇꯥꯏꯗ
ꯑꯣ ꯅꯆꯥꯁꯤꯡꯒꯤ ꯇꯨꯝꯈ꯭ꯔꯕ ꯂꯣꯏꯅ ꯀꯞꯄ ꯃꯈꯣꯟꯜꯁꯨ ꯇꯥꯗꯦꯅꯦ
ꯆꯕꯦ ꯇꯔꯤ
ꯑꯗꯨ ꯃꯤꯁꯤꯗꯤ ꯑꯣꯜ ꯀꯞ ꯐꯤꯡꯒꯔꯣ
ꯎꯝ ꯌꯦꯡꯒꯅꯤ ꯑꯩꯈꯣꯏꯗꯤ ꯁꯨꯒ ꯌꯦꯡꯒꯅꯤ
ꯀꯟꯅꯦꯁꯥꯏ ꯉꯁꯥꯏ ꯑꯩꯕꯨ ꯀꯩꯅꯣꯗ ꯀꯣꯜ ꯑꯃꯂꯥꯛꯄꯀꯣ
ꯎꯝ
ꯀꯣꯜ ꯃꯥꯜꯂꯛꯂꯒ ꯉꯁꯤꯗꯤ ꯒꯨꯗ ꯅꯥꯏꯠ ꯊꯥꯜꯂ ꯐꯖꯅ ꯌꯦꯡꯒꯦꯅ ꯍꯥꯏꯔꯤ ꯑꯃ
ꯎꯝ ꯎꯝ ꯎꯝ ꯑꯣ ꯑꯣ
ꯎꯝꯅꯦꯀꯣ ꯅꯠꯇ꯭ꯔꯒ ꯀꯥꯎꯊꯣꯛꯈ꯭ꯔꯥꯕ꯭ꯔ ꯀꯣ ꯃꯕ ꯨ ꯀꯨꯠ ꯅꯥꯢꯠ ꯇꯣ ꯃꯥ ꯉꯁꯥꯏ ꯂꯩꯅꯤ ꯂꯩꯅꯤ
ꯈꯪꯗꯣꯏꯅꯦ ꯀꯃꯥꯏꯅ ꯍꯪꯁꯤꯔꯣ
ꯍꯪꯁꯤꯔꯣ ꯑꯆꯥ ꯍꯪꯉꯣ ꯍꯪꯉꯣ ꯍꯣꯏ ꯑꯩꯅꯗꯤ ꯑꯩꯅꯗꯤ ꯆꯨꯔꯨꯞ ꯆꯤꯡꯉꯒ ꯑꯗꯨꯝ ꯐꯝꯃꯒ ꯀꯩꯅꯣ ꯇꯧꯅ ꯍꯥꯏꯕꯤꯔꯕꯅꯦ ꯃꯥ ꯈꯪꯗꯦ ꯑꯗꯨ ꯆꯨꯔꯨꯞ ꯑꯣꯏꯅ ꯂꯩꯈ꯭ꯔꯕꯁꯆꯠꯔꯣ ꯉꯥꯁꯥꯗꯤ ꯑꯗꯨꯁꯨ ꯌꯥꯏ ꯂꯩꯔꯛꯄ ꯎꯝ ꯑ ꯅꯪꯗꯤ ꯆꯍꯤ ꯀꯌꯥ ꯁꯨꯔꯦ ꯑꯩ ꯆꯍꯤ ꯊꯥꯔꯇꯤ ꯐꯥꯏꯚ ꯊꯥꯔꯇꯤ ꯁꯤꯛꯁꯀꯨꯝꯕ ꯁꯨꯔꯦ
ꯑꯁ ꯌꯥꯝꯗꯦꯗ ꯑꯩꯗꯤ ꯆꯍꯤ ꯅꯤꯐꯨ ꯁꯨꯔꯦ
ꯑꯠꯆꯥ ꯅꯪꯒꯤ ꯑꯉꯥꯡ ꯑꯍꯟꯗꯨꯗꯤ ꯀ꯭ꯂꯥꯁ ꯀꯌꯥꯒꯨꯝꯕ ꯇꯝꯂꯤꯒꯦ ꯑꯗꯨꯗꯦ
ꯑ ꯃꯥꯗꯤ ꯀ꯭ꯂꯥꯁ ꯇꯨꯋꯤꯇꯤꯋꯥꯜ
ꯎꯝ ꯎꯝ
ꯑꯗꯨꯗꯤ ꯑꯩꯒꯤꯅ ꯑꯩꯒꯤꯩꯅ ꯈꯔ ꯍꯜꯂꯦ ꯇ꯭ꯋꯦꯟꯇꯤ ꯐꯥꯏꯚ ꯇꯝꯂꯤ ꯃꯥ
ꯎꯝ ꯎꯝ ꯎꯝ ꯌꯥꯏꯅꯦ ꯌꯥꯏꯅꯦ ꯅꯆꯥꯁꯤꯡꯗꯤ ꯆꯍꯤ ꯀꯌꯥ ꯁꯨꯔꯦ
ꯑꯣ ꯑꯩꯒꯤ ꯑꯍꯟꯗꯨꯀꯣ ꯑꯩꯒꯤ ꯑꯍꯟ ꯈ꯭ꯋꯥꯏꯗꯒꯤ ꯑꯍꯟꯗꯨ ꯅꯨꯄꯤ ꯃꯆꯥꯅꯦꯕ ꯃꯥ ꯆꯍꯤ ꯊꯔ ꯊꯥꯔꯇꯤ ꯁꯤꯛꯁꯀꯨꯝꯕ ꯁꯨꯔꯦ ꯑꯗꯨꯒ ꯑꯗꯨꯒ ꯃꯊꯪꯗꯨꯅ ꯊꯥꯔꯇꯤ ꯐꯣꯔ ꯑꯗꯨ
ꯎꯝ
ꯂꯣꯏꯅ ꯊꯥꯔꯇꯤ ꯊ꯭ꯔꯤ ꯃꯄꯥ ꯃꯄꯥꯗꯒꯤꯁꯨ ꯍꯜꯂꯦ ꯑꯍꯟꯗꯨꯅ ꯃꯄꯥ ꯑꯩꯅꯀꯣ ꯊꯥꯔꯇꯤ ꯇꯨ ꯊꯥꯔꯇꯤ ꯇꯨ
ꯌꯥꯏꯅꯦ ꯅꯆꯥꯁꯤꯡꯁꯦ
ꯅꯪꯁꯦ ꯃꯄꯥꯄꯨ
ꯄꯥ ꯄꯣꯛꯇ꯭ꯔꯤꯉꯩ ꯃꯆꯥ ꯍꯥꯟꯅ ꯄꯣꯛꯄ ꯃꯥꯜꯂꯣꯏꯅꯤ
ꯌꯥꯔꯦꯀꯔꯥꯟ ꯇꯥꯏꯌꯦ ꯢꯕꯥꯅꯤꯁꯦ
ꯎꯝ